ꯇꯥꯕꯔꯣ ꯇꯥꯕꯔꯣ ꯑꯥꯎ ꯇꯥꯏꯌꯦ
ꯀꯔꯤ ꯇꯧꯕ꯭ꯔꯣ
ꯑꯁꯨꯝ ꯐꯝꯃꯒ ꯂꯩꯌꯦꯗ
ꯐꯝꯒꯅꯨꯅꯦ ꯊꯕꯛ ꯁꯨꯅꯦ
ꯑꯦ ꯍꯣꯏꯗ ꯍꯣꯏꯗ
ꯎꯝ ꯍꯧꯖꯤꯛ ꯑꯩꯈꯣꯏ ꯀꯟꯅ ꯆꯥꯛ ꯆꯥꯗ꯭ꯔꯤ
ꯀꯩ ꯌꯦꯟꯖꯥꯡ ꯊꯣꯡꯒꯦ
ꯎꯝ ꯃꯨꯁ꯭ꯔꯨꯝ
ꯀꯅꯥꯅ ꯊꯣꯡꯕꯔꯣ
ꯎꯝ ꯉꯁꯤ ꯏꯃꯥꯅ ꯊꯣꯡꯉꯦ ꯃꯁꯔꯨꯝꯒ ꯃꯨꯁꯔꯨꯝ ꯑꯉꯥꯡꯕ ꯅꯪꯆꯥꯔꯗꯤ ꯀꯣꯛ ꯉꯥꯎꯕꯗꯣ ꯑꯗꯨ
ꯎ ꯍꯟꯗꯛ ꯍꯤꯟꯖꯥꯡ ꯆꯥꯕ꯭ꯔꯣꯅꯦ ꯀꯥꯡꯉꯧ ꯉꯧꯗꯥꯏꯅꯦ
ꯍꯦꯟꯖꯥꯡ ꯆꯥꯗꯦ ꯁꯤꯡꯖꯨ ꯆꯥꯏ ꯁꯤꯡꯁꯤꯡꯖꯨꯅ ꯈꯔ ꯄꯛꯆꯩꯗꯨꯗꯤ ꯍꯤꯟꯖꯥꯡꯗꯤ ꯍꯥꯎꯗꯧ ꯃꯥꯟꯗꯦ ꯎꯝ ꯑꯩꯁꯨ ꯑꯍꯥꯟꯕꯗ ꯆꯥꯕ ꯀꯤꯕꯅꯦꯍꯦ ꯑꯣ ꯌꯧꯜꯂꯛꯄꯁꯨ ꯂꯩ ꯃꯤꯅ ꯊꯤꯟꯂꯛꯄꯁꯨꯂꯩ
ꯉꯥꯁꯤꯒꯤꯗꯤ ꯂꯩꯕꯔꯣ ꯅꯠꯇ꯭ꯔꯒ ꯃꯤꯅ ꯊꯤꯟꯕꯤꯕꯔꯣ
ꯃꯤꯅ ꯊꯤꯟꯕꯤꯕ
ꯑꯣꯝ ꯐꯩꯀꯣ ꯃꯤꯃꯆꯥꯗꯤ
ꯍꯦꯍꯦꯍꯦ ꯑꯩꯈꯣꯏ ꯔꯣꯝꯗꯗꯤ ꯎꯗꯦꯅꯦ ꯑꯗꯨꯒꯨꯝꯕꯗꯣ ꯑꯗꯨꯒꯤ ꯆꯥꯕ ꯀꯤꯌꯦꯅꯦ
ꯍꯦꯍꯦ
ꯉꯁꯦ ꯑꯃ ꯂꯥꯛꯄꯗꯣ
ꯎꯝ
ꯑꯗꯨꯁꯨ ꯆꯥꯎ ꯍꯥꯏꯔꯒ ꯀꯤ ꯍꯥꯏꯌꯦꯅꯦ
ꯎꯝ
ꯎꯝ ꯃꯥꯗꯤ ꯉꯥꯡꯕꯒꯤꯀꯣ
ꯎꯝ
ꯀꯤꯕ ꯑꯩꯈꯣꯏꯗꯤ ꯉꯧꯕ ꯉꯥꯛꯇ ꯆꯥꯏꯅ
ꯎꯝ
ꯎꯗꯒꯦ ꯄꯤꯡ ꯀꯂꯔꯁꯨ ꯂꯩꯕꯅꯦꯍꯦ ꯄꯤꯡ ꯀꯂꯔ ꯄꯤꯡ ꯀꯂꯔꯁꯨ ꯌꯣꯟꯕ ꯎꯋꯦ ꯆꯥꯎꯕ ꯃꯥꯗꯤ ꯈꯔ ꯆꯥꯎꯋꯦ ꯄꯤꯡꯒꯜ
ꯅ ꯆꯦꯡꯒꯣꯁꯨ ꯇꯨ ꯃꯥꯅ ꯇ ꯃꯥꯟ ꯐꯣꯡꯅꯤꯗ
ꯎꯝ ꯑꯗꯣ ꯄꯤꯡ ꯀꯂꯔ ꯐꯥꯎ ꯎꯀꯣ ꯃꯨꯚꯒ ꯃꯥꯥꯟꯗꯅꯦ ꯄꯤꯡ ꯀꯂꯔ ꯐꯥꯎ ꯂꯩꯁꯤꯒ
ꯍꯝ ꯍꯝ
ꯄꯤꯡ ꯀꯂꯔꯗ ꯉꯎꯕ ꯃꯨꯀꯠ ꯆ ꯍꯥꯏꯅꯤ
ꯑꯗꯣ ꯃꯤ ꯆꯅꯥꯕꯨꯅꯦ
ꯆꯥꯎ ꯃꯥꯜꯂꯦ ꯑꯣ ꯁꯤꯗꯀꯣ
ꯑꯣ
ꯆꯥꯕ ꯆꯥꯕꯒꯤ ꯌꯣꯟꯕꯅꯤꯗ ꯈꯣꯏꯔꯣꯝꯗ ꯍꯧꯗꯕꯒꯤ ꯑꯩꯈꯣꯏꯅ ꯐꯪꯗꯕꯒꯤꯅꯤꯗ
ꯎꯝ
ꯏꯦ ꯃꯆꯨ ꯃꯨꯆꯨ ꯔꯦꯠ ꯀꯂꯔ ꯑꯉꯧꯕ ꯀꯂꯔ ꯑꯩꯈꯣꯏꯗꯤ ꯑꯉꯧꯕ ꯍꯥꯏꯔꯗꯤ ꯞ ꯂꯥꯎꯗ ꯑꯗꯨ ꯉꯥꯛꯛꯇꯅꯤꯅ ꯆꯥꯕ
ꯍꯣꯏ ꯍꯣꯏ
ꯎꯝ ꯑꯁꯤꯗ ꯑꯗꯨꯒꯨꯝꯕꯗꯣ ꯍꯧꯗꯤ ꯍꯧꯋꯦ ꯑꯗꯨ ꯑꯣꯏꯔꯁꯨ ꯌꯥꯝꯗꯕ ꯑꯗꯨꯒꯗꯣ ꯑꯣ
ꯑꯩꯈꯣꯏꯗꯤ ꯑꯉꯥꯡ ꯃꯆꯥꯕ ꯍꯥꯏꯔꯗꯤ ꯀꯩꯅꯣꯝꯇ ꯍꯧꯕꯗꯣ
ꯎꯝ ꯑꯉꯥꯡꯕ ꯍꯥꯏꯔꯗꯤ ꯀꯤꯅ ꯑꯩꯅ
ꯎꯝ ꯑꯗꯨꯗꯤ ꯂꯩꯕꯥꯛ ꯆꯪꯍꯧꯗꯥꯏꯅꯦ
ꯂꯩꯕꯥꯛꯇ ꯍꯧꯕꯅꯦ ꯍꯣꯏ
ꯑꯩꯈꯣꯏ ꯆꯥꯕ ꯑꯉꯥꯡꯗꯨꯗꯤ ꯀꯩꯅꯣꯝꯗ ꯎꯗ ꯍꯧꯋꯦꯅꯀꯣ
ꯑꯥ ꯑꯗꯨꯅꯦꯕ
ꯅꯣꯡ ꯆꯨꯕ꯭ꯔꯣ ꯀꯃꯥꯏꯅ ꯇꯧꯕ꯭ꯔꯣ
ꯉꯁꯥꯏ ꯆꯨꯔꯒ ꯇꯣꯛꯈ꯭ꯔꯦ ꯉꯁꯥꯏ ꯉꯍꯄꯟꯗꯨ ꯁꯨꯔꯑꯦ ꯅꯝꯂꯝꯗꯥꯏꯗ
ꯑꯣ
ꯅꯣꯏꯗꯤ
ꯑꯩꯈꯣꯏꯗꯤ ꯍꯧꯖꯤꯛ ꯆꯨꯗ꯭ꯔꯦ ꯑꯗꯣ ꯅꯨꯃꯤꯠ ꯑꯅꯤ ꯑꯍꯨꯝ ꯑꯗꯨꯝ ꯅꯣꯡ ꯂꯩꯕ ꯃꯥꯜꯂꯦ
ꯑꯩꯅ ꯅꯪ ꯅꯪꯒꯤ ꯁꯥꯕꯨꯗꯤ ꯌꯥꯝ ꯐꯔꯅꯤ
ꯍꯣꯏ ꯌꯥꯝ ꯐꯔꯦ ꯉꯁꯥꯏꯁꯨꯈꯤ ꯌꯥꯝ ꯆꯨꯔꯁꯨ ꯈꯤꯇꯪ ꯈꯤꯇꯪ ꯈꯤꯇꯪ ꯆꯨꯕꯗꯣ ꯀꯨꯏꯅ ꯈꯔ ꯆꯨꯕꯤꯕ ꯑꯗꯨꯅꯤ ꯈꯔ ꯏꯪꯒꯦ
ꯃꯒꯗꯤ ꯌꯥꯝ ꯐꯥꯔꯅꯤ
ꯃꯌꯥꯝ ꯆꯨꯔꯒ ꯑꯃꯨꯛ ꯃꯌꯥꯝ ꯐꯖꯅ ꯆꯨꯔꯒ ꯑꯃꯨꯛ ꯑꯗꯨꯗꯤ ꯏꯤꯡꯗꯦꯕꯀꯣ ꯉꯇ ꯀꯨꯏꯅ ꯎꯔꯛꯄꯗꯣ ꯈꯤꯇꯪ ꯈꯤꯇꯪ ꯑꯣꯏꯔꯤꯁꯨ ꯑꯗꯨꯅ ꯈꯔ ꯏꯪꯉꯦꯕ
ꯌꯧꯝꯒꯤꯗꯣ ꯈꯪꯗꯦ ꯆꯥꯛ ꯋꯥꯝꯗꯦꯅꯦ ꯉꯁꯤ ꯉꯁꯥꯏ ꯅꯨꯡꯊꯤꯜꯗ ꯆꯥꯕꯒꯤ ꯊꯛꯄꯒꯤ
ꯍꯪꯗꯕꯤ ꯃꯈꯣꯟ ꯍꯧꯅ ꯇꯥꯕ꯭ꯔꯥ
ꯍꯥꯥ
ꯀꯏ ꯃꯈꯣꯟ ꯌꯥꯝ ꯐꯣꯡꯅ ꯇꯥꯕ꯭ꯔꯥ
ꯎ ꯈꯤꯇꯪ ꯇꯥꯏ ꯌꯥꯝ ꯀꯟꯅꯗꯤ ꯇꯥꯗꯦ
ꯎꯝ
ꯃꯥ ꯌꯨꯝꯗꯗꯤ ꯀꯣꯜ ꯇꯧꯔꯛꯄ꯭ꯔꯣ
ꯉꯁꯥꯏ ꯇꯧꯋꯦ ꯄꯥꯈꯪ ꯃꯆꯥꯗꯣ ꯉꯥꯏꯌꯦ ꯉꯥꯏꯌꯦ ꯁꯤꯀꯩ ꯑꯃꯨꯛ ꯐꯪꯈꯔꯦ ꯈꯪꯗꯦ ꯅꯪꯅꯣꯝ ꯅꯨꯡ ꯃꯁꯥ ꯅꯨꯡꯉꯥꯏꯇꯦ ꯍꯥꯏꯌꯦ ꯑꯗꯨꯒꯤ
ꯑꯣ ꯉꯁꯥꯏꯗꯤ ꯕꯖꯥꯔ ꯆꯠꯄꯅꯤꯅꯦ ꯃꯣꯏ
ꯎꯝ
ꯑꯣ ꯃꯥꯅ ꯇꯧꯅꯤꯡꯕ ꯃꯐꯝꯗ ꯇꯧꯔꯛꯄ꯭ꯔꯥ
ꯍꯣꯏ
ꯑꯣ
ꯑꯗꯣ ꯀꯩꯅꯣꯝꯗ ꯍꯥꯟꯅ ꯍꯥꯏꯔꯛꯑꯦ ꯑꯗꯨꯒꯤ
ꯑꯥ
ꯑꯗꯣ ꯃꯣꯏꯗꯨ ꯀꯩꯅꯣꯝ ꯁꯥꯟꯅꯕ ꯌꯦꯡꯕ꯭ꯔꯣ ꯍꯥꯏ ꯑꯗꯨꯒꯤ ꯈꯪꯗꯦ ꯍꯥꯏꯌꯦ ꯑꯗꯣ ꯏꯄꯥ ꯀꯩꯅꯣꯝ ꯏꯄꯥꯗꯤ ꯂꯩꯇꯦ ꯍꯥꯏꯕꯥꯀꯣ
ꯎꯝ ꯎꯝ
ꯀꯣꯏꯕ ꯆꯠꯈꯤ ꯍꯥꯏ ꯑꯗꯨ ꯌꯦꯡꯕ ꯆꯠꯄ꯭ꯔꯥ ꯍꯥꯏꯕ ꯑꯩꯅ ꯍꯪꯗꯦ ꯍꯥꯏꯌꯦ ꯉꯁꯤꯡꯗꯤ ꯄꯨꯡ ꯑ ꯑ ꯃꯥꯄꯟ ꯅꯤꯄꯥꯟ ꯅꯤꯄꯥꯟ ꯃꯈꯥꯏ ꯑꯣꯏꯕꯅꯤꯅ ꯑꯣ ꯊꯣꯡ ꯉꯟꯕꯅꯤꯅ ꯑꯗꯣ ꯃꯣꯏꯗꯤ ꯃꯣꯏꯗꯣ ꯌꯦꯡꯅꯤꯡꯉꯗꯤ ꯄꯤꯕ ꯌꯥꯏꯕꯀꯣ ꯄꯥꯈꯪ ꯃꯆꯥꯗ ꯌꯦꯡꯗꯦꯕ ꯌꯨꯝ ꯑꯃꯇꯪ ꯂꯩꯕ ꯄꯥꯈꯪ ꯑꯃꯗꯣ ꯑꯩ ꯃꯤꯡꯗꯣ ꯃꯥ ꯌꯦꯡꯗꯦ ꯍꯥꯏꯌꯦ ꯑꯃꯔꯛꯇ ꯃꯤ ꯑꯍꯨꯝ ꯌꯦꯡꯕ ꯌꯥꯏꯀꯣ ꯑꯗꯨꯒꯤ
ꯎꯝ
ꯄꯤꯕ ꯇꯧꯕꯁꯨ ꯍꯩꯔꯣꯏꯗ
ꯍꯩꯒꯅꯤꯍꯦ ꯇꯥꯛꯄꯤꯔꯗꯤ ꯃꯥꯗꯣ ꯇꯤꯛꯄꯗꯣ ꯇꯥꯛꯄꯤꯔꯤ ꯂꯣꯏꯅ ꯍꯩꯕꯅꯦ
ꯑꯩꯁꯦ ꯑꯗꯨ ꯍꯣꯏ ꯑꯗꯨꯅꯦ ꯐꯖꯅ ꯍꯩꯔꯦ ꯑꯗꯣ ꯌꯦꯡꯒꯦ ꯍꯥꯏꯗꯤ ꯄꯕꯤꯕ ꯌꯥꯏꯀꯣ ꯑꯗꯣ ꯐꯥꯎꯅ ꯐꯥꯎꯕ ꯐꯪꯗꯕꯗꯣ
ꯄꯤꯔꯣꯅꯦ
ꯌꯨꯝ ꯅꯩꯇꯦ ꯍꯥꯏꯌꯦ
ꯑꯣ ꯊꯕꯛ ꯆꯠꯂꯝꯒꯅꯤ ꯑꯗꯨꯗꯤ
ꯎꯝ ꯉꯁꯤꯗꯤ ꯃꯣꯏ ꯀꯩꯅꯣꯝ ꯃꯥꯒꯤ ꯀꯩꯅꯣꯝ ꯇꯥꯗꯦꯕꯀꯣ
ꯑꯣ
ꯉꯁꯤ ꯑꯩ ꯀꯣꯏꯕ ꯆꯠꯀꯦ ꯍꯥꯏꯌꯦ ꯑꯗꯣ ꯃꯄꯥꯟ ꯂꯣꯝꯗ ꯊꯣꯛꯄꯥꯒꯤ ꯃꯥꯜꯂꯦꯕ ꯑꯗꯨꯒꯤ
ꯊꯣꯛꯂꯁꯨ ꯃꯤ ꯃꯌꯥꯝ ꯂꯩꯔꯤ ꯃꯤ ꯃꯅꯥꯛꯇ ꯍꯩꯕ ꯂꯩꯔꯗꯤ ꯑꯗꯨꯝ ꯁꯦꯝꯕ ꯌꯥꯏꯅ
ꯎꯝ ꯈꯪꯈ꯭ꯔꯦꯗ ꯍꯌꯦꯡ ꯋꯥꯏꯅꯥ ꯑꯣ ꯍꯥꯏꯕ ꯇꯥꯔꯦꯗꯅꯥ ꯍꯟꯗꯛꯇꯤ ꯀꯩꯅꯣꯝꯁꯨ ꯇꯧꯈ꯭ꯔꯕꯅꯤꯅꯀꯣ
ꯍꯜꯂꯣ ꯀꯔꯤ ꯅꯪꯗꯤ ꯉꯁꯤ ꯉꯟꯕ ꯃꯇꯝꯗ ꯌꯦꯡꯁꯤꯅꯨ ꯍꯥꯏꯕꯅꯤꯗ
ꯌꯨꯝ ꯂꯩꯇꯦ ꯍꯥꯏꯕꯒꯤꯅꯤ ꯑꯗꯣ
ꯑꯗꯣ ꯌꯦꯡꯅꯤꯡꯕ꯭ꯔꯥ ꯑꯩ ꯇꯥꯛꯄꯤꯒꯦ ꯁꯦꯝꯃꯣ ꯍꯥꯏꯌꯣ
ꯈꯪꯗꯦ ꯐꯥꯎꯅꯗꯦꯕꯀꯣ
ꯑꯣ ꯉꯁꯤ ꯄꯨꯡ ꯄꯨꯡ ꯑꯗꯨꯗ ꯂꯩꯌꯦ ꯌꯦꯡꯅꯤꯡꯕ꯭ꯔꯥ ꯍꯥꯏꯕ ꯍꯥꯏꯔꯒꯗꯤ
ꯍꯌꯦꯡ ꯑꯣꯏꯅ ꯍꯥꯏ ꯑꯁꯤꯅꯤ ꯈꯪ ꯍꯥꯏꯕꯗꯤ ꯃꯥ ꯌ ꯂꯩꯇꯦ ꯊꯣꯛꯄ ꯄꯥꯟ ꯊꯣꯛꯂꯦ ꯈꯣꯠꯂꯉꯅꯦꯀꯣ
ꯑꯗꯨ ꯑꯗꯨꯁꯨ ꯑꯃꯨꯛꯀ ꯇꯨꯝꯅꯤꯡꯉꯥꯗꯤ ꯂꯥꯛꯀꯅꯤꯅ ꯍꯤꯞꯂꯒ ꯚꯤꯗꯤꯑꯣ ꯌꯦꯡꯕ ꯁꯨꯔꯨꯛꯇꯤ
ꯉꯁꯤꯗꯤ ꯃꯣꯏ ꯍꯌꯦꯡꯗꯤ ꯀꯩꯅꯣꯝ ꯊꯥꯒꯅꯤ ꯍꯥꯏꯕꯅꯦꯕꯀꯣ ꯁꯣꯏꯕꯣꯅꯦ
ꯑꯥ
ꯑꯃꯨꯛ ꯆꯠꯄ ꯍꯧꯔꯦ ꯑꯗꯣ ꯁꯣꯏꯕꯨꯝ ꯁꯥꯒꯅꯤ ꯍꯥꯏꯗꯨꯅꯤ ꯑ ꯍꯋꯥꯜ ꯅ ꯄ ꯝꯁ ꯍꯥꯏ
ꯑꯣ ꯆꯠꯄ ꯍꯧꯔꯦ ꯍꯥꯏꯕ꯭ꯔꯣ
ꯍꯣꯏ ꯎꯝ ꯀꯩꯅꯣꯝ ꯑꯇꯣꯞꯄ ꯃꯤꯅ ꯆꯠꯄꯀꯣ
ꯑꯥ ꯑꯥ ꯎꯥ
ꯍꯗꯤ
ꯕꯤꯔꯌꯥꯅꯤꯅꯦ ꯑꯗꯨꯗꯤ
ꯎꯝ
ꯑꯩꯒꯤ ꯄꯣꯠ ꯑꯣꯗꯔ ꯇꯧꯕ ꯂꯥꯛꯁꯨ ꯂꯥꯛꯇ꯭ꯔꯦꯅꯦ ꯍꯟꯈ꯭ꯔꯦꯅꯦ
ꯑꯣ ꯀꯃꯥꯏꯅ ꯂꯩꯒꯦ
ꯄꯦꯟꯗꯤꯡꯗ ꯂꯩꯔꯦꯅꯦ ꯗꯤꯂꯦ ꯇꯧꯔꯦ ꯍꯥꯏꯔꯒ ꯑꯗꯨꯝ ꯂꯩꯌꯦ ꯑꯣꯣ ꯇꯧꯔꯁꯨ ꯑꯃꯨꯛꯀ ꯄꯥꯏꯈꯠꯇ꯭ꯔꯦ ꯃꯣꯏꯗꯣ ꯎ
ꯀꯩꯅꯣꯝꯗ ꯀꯣꯏ ꯑꯣꯗ ꯇ
ꯄꯣꯠ ꯆꯩ ꯑꯅꯤꯒꯤꯗꯤ ꯑꯃꯨꯛꯀ ꯔꯤꯐꯟ ꯇꯧꯔꯛꯑꯦꯕꯀꯣ
ꯑꯗꯨꯝ ꯃꯣꯏ ꯀꯩꯅꯣꯝ ꯎꯝ ꯀꯩꯅꯣꯝꯗ ꯍꯥꯎꯗꯅꯥ ꯍꯦꯕꯂ ꯍꯤꯗ ꯍꯦꯕꯗ ꯑꯂ ꯏ ꯀꯇꯦ ꯀꯥꯁ ꯇꯧ ꯑ
ꯎꯝ ꯑꯗꯨ ꯐꯣꯟ ꯄꯥꯏꯈꯥꯠꯇ꯭ꯔꯦꯅꯦ ꯀꯩꯅꯣꯝꯅꯦꯕ ꯄꯤꯂꯣꯅꯦꯕ
ꯑꯥ ꯑꯗꯨꯝ ꯉꯥꯏꯔꯒ ꯊꯦꯡꯉꯅꯤ ꯐꯪ ꯇꯥꯅꯤ ꯑꯗꯣ ꯀꯥꯡꯈꯜ ꯃꯆꯥꯅꯤ ꯅꯣꯕ꯭ꯔꯕꯣ
ꯂꯧꯗ꯭ꯔꯦ ꯀꯛꯈ꯭ꯔꯦ ꯃꯣꯏ ꯑꯃꯨꯛꯀ ꯔꯤꯐꯟ ꯇꯧꯔꯛꯈ꯭ꯔꯦ ꯑꯗꯨ
ꯑꯗꯨꯗꯣ ꯂꯧꯗꯅ ꯑꯗꯨꯗ ꯍꯦꯟꯅ ꯃꯔꯨ ꯑꯣꯏꯕꯅꯦ ꯉꯥꯡꯊꯣꯡꯅꯤꯅ
ꯎꯝ ꯌꯥ ꯄꯕ꯭ꯔꯣꯁꯨ ꯈꯪꯗꯦ ꯑꯗꯨꯒꯤ ꯄꯩꯁꯥ ꯌꯥꯝ ꯂꯧꯒꯅꯤ ꯍꯥꯏꯕꯒꯤ ꯂꯧꯗ꯭ꯔꯦꯅꯦ
ꯎꯝ
ꯑꯣ
ꯑꯗꯨꯒꯨꯝꯕ ꯐꯤꯔꯣ ꯌꯣꯟꯕ ꯀ ꯀꯥꯏ ꯀꯌꯥꯝ ꯂꯥꯞꯒꯦ ꯅꯣꯏꯗ
ꯑꯉꯥꯡꯒꯤ ꯏꯁꯇꯣꯔ ꯑꯃꯗꯤ ꯀꯩꯅꯣꯝꯗ ꯎꯏ ꯑꯥꯗ꯭ꯔꯣꯕꯝꯗ ꯎꯔ ꯑꯉꯥꯡꯒꯤ ꯏꯁꯇꯣꯔ ꯍꯥꯏꯔꯒꯀꯣ ꯂ ꯎꯗꯤ ꯎꯋꯦ ꯑꯗꯨꯗ ꯂꯩꯗꯤ ꯂꯩꯗꯧ ꯃꯥꯜꯂꯦ
ꯎꯝ
ꯄꯣꯠ ꯆꯩꯕꯨꯗꯤ ꯋꯥꯠꯇꯤ ꯋꯥꯠꯂꯤ ꯑꯗꯣ ꯏꯃꯥꯔꯖꯦꯟꯁꯤ ꯑꯣꯏꯕꯒꯤ ꯍꯧꯖꯤꯛ ꯏꯃꯥꯔꯖꯦꯟꯁꯤ ꯑꯣꯏꯕ ꯍꯧꯖꯤꯛ ꯂꯧꯕ
ꯍ
ꯀꯌꯦꯦ
ꯎꯝ
ꯀꯥꯡꯈꯜ ꯑꯆꯧꯕ ꯂꯩꯅꯦ ꯀꯔꯤ ꯊꯥ ꯏꯊꯥ ꯊꯥꯕ ꯂꯩꯅꯦ
ꯇꯧꯕ ꯅꯠꯇꯕꯗ ꯑꯗꯨ ꯅꯨꯕꯅꯦ ꯑꯗꯨꯝꯃꯥꯏ ꯄꯥꯏꯔꯤꯕ ꯅꯣ ꯇꯧꯕꯗꯨꯗꯤ ꯎꯝ
ꯑꯗꯣ ꯎꯝ ꯅꯨꯡꯊꯤꯅꯦꯗꯤ ꯑꯗꯨꯝ ꯆꯤꯡꯈꯠꯇꯣꯀꯣ ꯃꯥꯗꯣ ꯁꯥꯡꯕꯅꯤꯅ ꯇꯤꯂꯥꯏꯈꯨꯝꯕꯤꯅ ꯑꯗꯨꯝ ꯄꯥꯛꯄꯤꯕ
ꯀ ꯇꯤꯅꯒꯃꯤ ꯆꯪꯕꯣꯅꯦ
ꯑꯦꯁ ꯎꯝ ꯃꯁ ꯕꯥ ꯇꯧꯔꯣꯒ ꯑꯦ
ꯅꯣꯏ ꯑꯗꯨꯅ ꯀꯩꯅꯣꯝ ꯇꯧꯗ꯭ꯔꯣ ꯑꯗꯨꯗꯤ ꯐꯒꯠ ꯆꯗ꯭ꯔꯣ
ꯐꯅ ꯁꯝꯅꯗ
ꯊꯦꯡꯃꯟꯈꯤꯕꯒꯤ ꯐꯥꯎꯗ꯭ꯔꯦ ꯍꯥꯏꯔ
ꯎꯝ ꯃꯍꯧꯁꯥ ꯌꯥꯝꯃꯦꯌꯦꯀꯣ ꯍꯤꯗꯥꯛꯁꯨ ꯎ ꯀꯥꯞꯄꯅꯦ ꯍꯟꯗꯛꯈ꯭ꯔ ꯐꯈ꯭ꯔꯦ ꯅꯍꯥꯟ ꯅꯣꯡ ꯆꯨꯕ ꯍꯧꯒꯗꯧꯔꯦ ꯍꯥꯏꯕ ꯃꯇꯝꯗꯗꯤ ꯃꯣꯏ ꯀꯦꯁꯔ ꯂꯥꯡꯉꯦꯕ
ꯀꯗ ꯄꯨꯗꯤ ꯈꯔ ꯐꯥꯒ꯭ꯔꯦ
ꯀꯃꯥꯏꯅ ꯊꯣꯛꯂꯛꯄꯗ ꯑꯗꯨꯗꯣ ꯃꯆꯥ ꯃꯆꯥꯗꯣ ꯐꯖꯅ ꯌꯦꯡꯗꯣ ꯍꯥꯠꯇꯣꯛꯛꯄ
ꯈꯟꯗꯦ ꯃꯍꯧꯁꯥ ꯈꯔ ꯑꯗꯨꯝ ꯌꯥꯝ ꯃꯥꯜꯂꯦ
ꯑꯇꯣꯞꯄ ꯈꯨꯡꯒꯤ ꯌꯨꯝꯗꯁꯨ ꯑꯗꯨꯃꯥꯏꯅ ꯂꯩ ꯍꯥꯏꯕ꯭ꯔꯣ
ꯣꯏꯔꯃꯅꯤꯗ ꯅꯍꯥꯟ ꯃꯤꯒꯤ ꯌꯨꯝꯗ ꯀꯣꯏꯕ ꯆꯠꯄꯗ ꯃꯥ ꯎꯑꯦ ꯃꯇꯦꯡꯅ
ꯂꯩ ꯍꯥꯏꯕ꯭ꯔꯥ
ꯍꯪꯕꯤꯗꯦ ꯍꯦ ꯑꯩꯁꯨ ꯌꯦꯡꯕꯅꯦꯕꯀꯣ ꯃꯤꯒꯤ ꯌꯨꯝꯗꯁꯨ ꯂꯩꯒꯗ꯭ꯔꯥ ꯍꯥꯏꯔꯒ ꯀꯥꯆꯤꯟꯅ ꯑꯃ ꯎꯑꯦ ꯑꯩ
ꯎꯝꯇꯅ
ꯑꯗꯨꯒꯨꯝꯕ ꯍꯥꯞꯅꯟꯒꯤꯀꯣ
ꯎꯝ
ꯃꯤꯠ ꯌꯥꯝ ꯁꯤꯡꯕꯅꯦ ꯑꯩ
ꯑꯦꯁꯤ
ꯀ꯭ꯔꯤꯁ ꯇꯧꯅꯤꯉꯥꯏ ꯂꯩꯗꯗꯤ ꯑꯗꯨ ꯊꯤꯕ ꯍꯧꯔꯅꯦ ꯑꯩ
ꯎꯝ
ꯑꯗꯨ ꯀꯆꯤꯟ ꯀꯆꯤꯟ ꯊꯤꯔꯦꯒꯀꯣ
ꯑꯗꯨꯗꯣ ꯅ ꯀꯩꯅꯣ ꯇꯧ